ꯑꯣ
ꯑꯣ ꯇꯨꯃꯤꯔꯣ ꯀꯩꯗꯧꯔꯤꯅꯣ
ꯑꯩꯌꯦ ꯇꯨꯝꯃꯤꯌꯦ ꯀꯩ ꯀꯩꯗꯧꯔꯨꯅꯤ ꯇꯨꯝꯕ ꯏꯁ ꯁꯥꯕꯩ ꯆꯥꯡꯖꯤꯗꯤ ꯅꯣꯏꯗꯤ ꯀꯌꯥꯝ ꯁꯥꯏ
ꯑꯩ ꯁꯥꯏ ꯌꯨꯝꯗ ꯂꯩꯕꯖꯦ ꯁꯥꯗꯅ ꯏꯃꯥꯟꯅꯕ ꯑꯃꯒꯤ ꯃꯣꯏꯒꯤ ꯔꯦꯗꯤꯑꯣ ꯏꯁ꯭ꯇꯦꯁꯟ ꯑꯃ ꯂꯩꯌꯦ
ꯑꯣ
ꯑꯗꯨꯗꯨꯒꯤ ꯃꯣꯏ ꯑꯦ ꯁꯤ ꯇꯥꯏꯅ ꯃꯣꯏꯗ ꯑꯣꯏꯅ ꯆꯪꯉꯒ ꯉꯍꯥꯛ ꯂꯩꯔꯝꯕꯅꯤꯗ ꯌꯨꯝꯗꯖꯨ ꯐꯦꯟꯗꯣ ꯊꯥꯕꯗꯣ ꯅꯨꯡꯁꯥꯖꯦ ꯅꯨ ꯅꯨꯡꯁꯤꯠ ꯑꯁꯥꯕ ꯁꯤꯠꯆꯜꯂꯛꯄꯗꯨꯗ ꯃꯣꯏꯗꯨꯅ ꯈꯔ ꯏꯪꯉꯦꯅ ꯃꯣꯏꯗ ꯂꯥꯛꯄ ꯑꯗꯨ ꯈꯔ ꯐꯩꯌꯦꯅ ꯇꯧꯕꯅꯦ ꯁꯥꯏ ꯁꯥꯏ ꯌꯥꯗꯦ
ꯁꯥꯕꯖꯦ ꯑꯇꯩꯒꯤ ꯅꯠꯇꯦꯗ ꯑꯈꯣꯏꯒꯤ ꯂꯩꯔꯤꯕ ꯊꯥꯏꯅ ꯃꯇꯝꯒꯤ ꯑꯍꯜ ꯂꯃꯟꯒꯤꯅ ꯍꯥꯏꯅꯕ ꯁꯨꯨꯝꯃꯥꯏ ꯍꯥꯏꯔꯝꯃꯤ ꯎ ꯄꯥꯝꯕꯤ ꯑꯃꯥ ꯌꯥꯟꯊꯠꯂꯗꯤ ꯎ ꯄꯥꯝꯕꯤ ꯑꯍꯨꯝ ꯊꯥꯖꯤꯜꯂꯨꯒ ꯍꯥꯏꯔꯝꯗ꯭ꯔꯣ
ꯎꯝ
ꯍꯧꯖꯤꯛꯀꯥꯟ ꯑꯗꯨ ꯅꯠꯇꯦ ꯄꯥꯛꯇꯛꯅꯅ ꯄꯨꯂꯞ ꯌꯥꯟꯊꯠꯄ
ꯑꯩꯈꯣꯏꯒꯤ ꯃꯔꯨꯑꯣꯏꯅ ꯍꯖꯤꯛ ꯑꯈꯣꯏꯖꯦ ꯆꯥꯎꯈꯠꯂꯛꯄꯒꯤ ꯍꯥꯏꯒꯗ꯭ꯔꯥ ꯃꯤꯁꯤꯡ ꯍꯦꯟꯒꯠꯂꯛꯄꯩ ꯍꯥꯏꯒꯗ꯭ꯔꯥ ꯀꯩꯅꯣ ꯇꯧꯕ ꯍꯥꯏꯇꯥꯔꯦ ꯑꯈꯣꯏꯒꯤ ꯃꯤ ꯃꯁꯤꯡꯗꯤ ꯁꯨꯝ ꯆꯍꯤ ꯈꯨꯗꯤꯡꯒꯤ ꯁꯨꯝ ꯁꯨꯝ ꯍꯦꯟꯒꯠꯂꯛꯏꯗꯣ
ꯎꯝ
ꯃꯥꯒꯤ ꯃꯥꯒꯤ ꯃꯆꯥ ꯃꯁꯨ ꯄꯣꯛꯂꯛꯄ ꯈꯣꯠꯂꯛꯄ ꯑꯗꯨꯗꯒꯤ ꯃꯔꯨꯑꯣꯏꯅ ꯃꯣꯏꯒꯤ ꯂꯩꯕꯝ ꯁꯦꯝꯅꯕ ꯍꯣꯠꯅꯔꯛꯄꯗ ꯑꯈꯣꯏ ꯃꯍꯧꯁꯥꯒꯤ ꯂꯩꯔꯝꯕ ꯎꯄꯥꯜ ꯋꯥꯄꯥꯜ ꯍꯥꯏꯗꯤ ꯑꯈꯣꯏ ꯂꯩꯀꯥꯏ ꯑꯝꯗ ꯑꯣꯏꯔꯖꯨ ꯎ ꯋꯥ ꯀꯩꯀꯥ ꯍꯧꯔꯝꯕ ꯂꯩꯗꯅ
ꯎꯝ
ꯂꯣꯏ ꯌꯥꯟ ꯊꯠꯂꯒ ꯂꯩꯐꯝ ꯁꯦꯝꯃꯛꯄꯖꯦ ꯍꯥꯏꯗꯤ ꯎ ꯋꯥꯁꯤꯅ ꯑꯈꯣꯏꯗ ꯅꯨꯡꯁꯤꯠ ꯅꯨꯡꯁꯥ ꯁꯦꯡꯍꯜꯂꯤꯅꯤ ꯑꯩꯈꯣꯏ ꯍꯤꯡꯕꯗ ꯌꯥꯝ ꯅꯨꯡꯉꯥꯏꯉꯦꯗꯤ ꯍꯧꯖꯤꯛꯇꯤ ꯌꯦꯡꯉꯨꯅꯦ ꯅꯣꯏ ꯂꯩꯀꯥꯏꯗ ꯊꯣꯛꯑꯒ ꯌꯦꯡꯉꯨꯅꯦ ꯅꯨꯡꯁꯤꯠ ꯅꯨꯡꯁꯥ ꯁꯦꯡꯉꯤꯕꯒꯅ ꯎꯔꯨꯝ ꯑꯝꯇ ꯐꯝꯒꯦ ꯐꯝꯕꯝ ꯂꯩꯕꯔꯅꯦ
ꯂꯩꯇ꯭ꯔꯦ ꯂꯩꯇ꯭ꯔꯦ ꯍꯧꯖꯤꯛ ꯀꯥꯏꯗꯒꯤ ꯑꯥ ꯆꯤꯡꯗ ꯑꯈꯣꯏ ꯑꯗꯣꯝꯅ ꯆꯤꯡꯒꯁꯨ ꯈꯔ ꯅꯛꯅꯔꯦꯕ
ꯎꯝ
ꯑꯗꯨ ꯆꯤꯡꯗ ꯆꯠꯂꯦ ꯀꯥꯏꯗꯒꯤ ꯎ ꯋꯥ ꯂꯣꯏ ꯌꯥꯟꯊꯠꯂꯝꯃꯤꯅꯣ ꯎ ꯄꯥꯝꯕꯤ ꯑꯃ ꯑꯅꯤ ꯈꯛꯇꯥꯡ ꯍꯧꯕ ꯉꯥꯏ ꯂꯩꯔꯦ ꯌꯥꯗ꯭ꯔꯦ ꯑꯗꯨꯅꯦ ꯑꯥ ꯋꯥꯔꯜꯗ ꯏꯟꯚꯥꯏꯔꯣꯟꯃꯦꯟ ꯗꯦ ꯅꯨꯃꯤꯠꯇꯗꯤ ꯎꯁꯦ ꯄꯩꯒꯩ ꯊꯥꯖꯟꯅꯤ ꯐꯣꯇꯣ ꯀꯥꯞꯅꯅꯕ
ꯎꯝ ꯃꯃꯤꯡꯇꯒꯤ ꯊꯔꯝꯕ
ꯃꯥꯅꯦ ꯅꯣꯡꯃꯗꯤ ꯏꯁꯤꯡ ꯆꯥꯏꯕ ꯅꯠꯇꯦ
ꯅꯣꯡꯉꯥꯜꯂꯒꯗꯤ ꯀꯔꯤꯝ ꯌꯦꯡꯕ ꯅꯠꯇꯦ ꯁꯟꯅ ꯆꯥꯊꯣꯛꯈꯤꯅꯤ ꯁꯤꯒꯤꯅꯤ ꯀꯝ ꯈꯟꯕ ꯅꯠꯇꯦꯕ
ꯑꯗꯨꯅꯦ ꯑꯥ ꯃꯣꯏ ꯃꯌꯥꯝꯁꯤꯅ ꯋꯥꯔꯜ ꯏꯟꯚꯥꯏꯔꯣꯟꯃꯦꯟ ꯗꯦ ꯅꯨꯃꯤꯠꯁꯤꯅ ꯃꯅꯤꯄꯨꯔꯗ ꯈꯛꯇ ꯊꯥꯔꯤꯕ ꯎ ꯃꯌꯥꯝꯁꯦ ꯍꯧꯔꯗꯤꯀꯣ ꯅꯍꯥꯟꯅ ꯅꯨꯡꯉꯥꯏꯔꯗꯕꯅꯤ
ꯎꯝ ꯆꯥꯛ ꯏꯁꯤꯡ ꯆꯥꯈ꯭ꯔꯕꯣ ꯅꯪꯕꯣ
ꯆꯥꯛ ꯏꯁꯤꯡ ꯆꯥꯊꯣꯛꯈ꯭ꯔꯦ
ꯆꯥꯛ ꯀꯩ ꯍꯤꯟꯖꯥꯡ ꯆꯥꯔꯕ
ꯉꯁꯤ ꯂꯧꯕꯨꯛꯇ ꯆꯠꯂꯨꯏꯅ ꯀꯔꯤ ꯍꯪꯒꯥꯝ ꯃꯀꯨꯞꯇꯣ
ꯎꯝ
ꯑꯗꯨꯗꯣ ꯈꯔ ꯐꯣꯏꯔꯛꯑꯦ ꯑꯗꯨꯒ ꯃꯣꯔꯣꯛ ꯑꯃ ꯃꯦꯠꯂ ꯆꯥꯔꯂꯛꯑ
ꯎꯝ ꯆꯥꯛ ꯏꯁꯤꯡꯗꯤ ꯏꯃꯥꯅ ꯊꯣꯡꯕ꯭ꯔꯣ ꯀꯅꯥꯅ ꯊꯣꯡꯒꯦ
ꯑꯈꯣꯏ ꯃꯥꯅ ꯊꯣꯡꯉꯦ ꯍꯧꯖꯤꯛꯇꯤ ꯁꯥꯒꯠꯂꯛꯑꯕꯅꯤꯅ ꯑꯆꯝꯕꯁꯤꯅ ꯐꯔꯦꯗ
ꯎꯝ ꯑꯆꯝꯕꯁꯤꯅ ꯐꯩꯗ ꯑꯗꯨ ꯍꯥꯏꯔꯒ ꯏꯁꯥ ꯏꯁꯥꯒꯤ ꯊꯥꯖꯕ ꯏꯁꯥꯒꯤ ꯏꯁꯥꯒꯤ ꯌꯨꯝꯗ ꯍꯧꯖꯕꯁꯤꯅ ꯐꯩꯀꯣ ꯕꯖꯥꯔꯗꯒꯤꯒ ꯃꯅꯥ ꯃꯅꯥ ꯃꯁꯤꯡꯁꯦ ꯃꯤꯠꯇꯕꯨꯗꯤ ꯍꯦꯛ ꯐꯖꯕ
ꯃꯥꯅꯦ ꯇꯤꯟ ꯆꯪꯕꯗꯣ ꯆꯥꯕꯅ ꯐꯩꯃꯦ ꯌꯨꯝꯒꯤ
ꯐꯩ ꯐꯩ ꯐꯩ ꯍꯥꯏꯗꯤ ꯕꯖꯥꯔꯗ ꯌꯣꯜꯂꯤꯅꯦ ꯇꯧꯔꯤꯁꯤꯗꯤ ꯃꯥꯒꯤ ꯍꯥꯔꯁꯦ ꯈꯨꯠꯁꯦꯝꯒꯤ ꯑꯣꯏꯕ ꯍꯥꯔꯁꯦ ꯐꯖꯅ ꯍꯥꯞꯄꯦꯕ
ꯎꯝ ꯄꯣꯠꯊꯣꯛ ꯈꯔ ꯐꯅꯕꯅꯦꯅ
ꯃꯥꯅꯤ ꯃꯥꯅꯤ ꯑꯗꯨꯅ ꯄꯣꯠꯇꯣ ꯐꯖꯩꯌꯦꯅꯒ ꯂꯩꯔꯨꯔꯒ ꯌꯨꯝꯗ ꯍꯜꯂꯛꯒ ꯊꯣꯡ ꯀꯥꯟꯗꯅ ꯕꯗ꯭ꯔ ꯕꯗ꯭ꯔ ꯕꯗ꯭ꯔ ꯍꯦꯛꯇ ꯄꯠꯈꯤ ꯄ
ꯎꯝ
ꯏꯁꯤꯡ ꯉꯥꯛꯇ ꯑꯣꯏꯅ ꯊꯣꯛꯄ ꯑꯣꯏꯅ ꯇꯧꯋꯤꯕ
ꯎꯝ ꯎꯝ ꯑꯗꯨꯅꯦ ꯑꯥ ꯀꯩꯊꯦꯜꯗꯒꯤ ꯐꯗꯤꯒꯣꯝꯒ ꯂꯩꯕꯁꯦ ꯈꯨꯗꯛ ꯈꯨꯗꯛꯇꯒ ꯃꯆꯨ ꯑꯣꯟꯕꯒ ꯌꯥꯎꯁꯟꯂꯛ ꯑꯦꯕ
ꯌꯥꯎꯋꯤ ꯌꯥꯎꯋꯤ
ꯑꯗꯨ ꯃꯅꯝ ꯐꯗꯤꯒꯣꯝ ꯍꯥꯏꯔꯤꯁꯦ ꯃꯅꯝꯅꯤꯗꯅ
ꯃꯥꯥꯅꯤ
ꯃꯅꯝꯒ ꯁꯨꯡꯊꯣꯛ ꯊꯣꯛꯇꯕ ꯐꯗꯤꯒꯝ ꯌꯥꯎꯋꯦꯕ ꯑꯁ ꯄꯥꯝꯕꯤꯒꯗꯤ ꯈꯨꯆꯥꯎ ꯑꯃꯅꯦ ꯃꯅꯥꯒꯗꯤ ꯈꯨꯐꯖꯝꯅꯦ
ꯎꯝ
ꯑꯗꯨ ꯀꯔꯤꯅꯣ ꯈꯪꯗꯦ ꯇꯧꯔꯤꯁꯦ
ꯑꯁ ꯑꯩꯈꯣꯏꯒꯤ ꯁꯨꯃꯥꯏꯅ ꯇꯧꯕꯅꯤꯗ ꯃꯤꯁꯤꯡꯁꯤꯅ ꯃꯌꯥꯝ ꯍꯦꯟꯒꯠꯄ ꯄꯣꯊꯣꯛꯅ ꯄꯨꯊꯣꯛꯅꯤꯉꯥꯏ ꯃꯤꯒꯤ ꯂꯩꯐꯝ ꯁꯦꯝꯈꯤꯀꯥꯟꯗ ꯄꯣꯊꯣꯛ ꯄꯨꯊꯣꯛꯑꯝꯕ ꯖꯒꯥꯗꯣ ꯃꯤꯒꯤ ꯂꯩꯐꯝ ꯁꯦꯝꯈ꯭ꯔꯅꯤꯅ ꯄꯣꯊꯣꯛꯇꯣ ꯄꯨꯊꯣꯛꯅꯕ ꯍꯣꯠꯅꯕꯗ ꯃꯍꯧꯁꯥꯒꯤ ꯅꯠꯇꯕ ꯈꯨꯠꯁꯦꯝꯒꯤ ꯑꯣꯏꯕ ꯍꯥꯔ ꯃꯌꯥꯝꯁꯦ ꯐꯖ ꯁꯦꯝꯅꯔꯦꯗꯅ ꯑꯗꯨꯅ ꯑꯗꯨ ꯍꯥꯏꯔꯨꯔꯒ ꯅꯣꯏꯒꯤꯗꯤ ꯍꯤꯡꯈꯣꯜ ꯀꯩꯀꯥ ꯀꯣꯏꯗ꯭ꯔꯣ
ꯀꯣꯏꯌꯦ ꯑꯩꯈꯣꯏꯒꯤꯗꯤ ꯀꯣꯏ ꯏꯟꯖꯥꯡ ꯅꯥꯄꯤ ꯂꯩꯇꯦꯗ ꯌꯨꯝꯗꯗꯤ ꯑꯥ ꯗ ꯂꯩꯔꯒꯕꯨꯗꯤ ꯑꯗꯨꯝ ꯂꯩꯕꯀꯣ ꯌꯨꯝꯗꯗꯤ ꯂꯩꯗꯦꯗ ꯌꯥꯔꯤꯈꯩ ꯌꯨꯝꯗꯩꯖꯨ ꯊꯥꯍꯜꯂꯦꯕ ꯑꯩꯗꯤ
ꯑꯣ
ꯍꯞꯇꯥ -ꯍꯞꯇꯥꯃꯨꯛ ꯂꯩꯔꯒ ꯑꯗꯨꯝ ꯏꯟꯖꯥꯡ ꯅꯥꯄꯤ ꯈꯔ -ꯈꯔ ꯑꯗꯨꯝ ꯄꯤꯍꯜꯂꯦꯕ ꯑꯗꯨꯅ ꯐꯩꯕ ꯀꯥꯏꯗꯒꯤ ꯁꯤꯗ ꯑꯩꯅ ꯂꯩ ꯑꯥꯗ ꯂꯩꯔꯒ ꯂꯩꯕ ꯍꯥꯏꯕꯕꯨ ꯐꯗꯤꯒꯣꯝꯒꯨꯝꯕꯁꯤꯗꯤ ꯂꯩ ꯁꯥ ꯃꯔꯣꯏ ꯂꯩ
ꯎꯝ
ꯑꯥ ꯂꯩꯗꯤ ꯌꯨꯝꯗꯩ ꯊꯥꯍꯜꯂꯛꯑꯦꯕ ꯌꯨꯝ ꯍꯤꯡꯒꯣꯜ ꯐꯖꯅ ꯑꯗꯨꯝ ꯆꯥꯕꯒꯤ ꯌꯨꯝꯒꯤꯗꯤ ꯂꯦꯝꯄ ꯆꯥ -ꯌꯥꯅꯕ ꯇꯧꯋꯦꯕ
ꯍꯣꯏꯅꯦ ꯀꯩꯀꯩ ꯀꯔꯤ- ꯀꯔꯤ ꯃꯅꯥ ꯃꯁꯤꯡꯒ ꯊꯥꯒꯦ ꯅꯣꯏꯒꯤ ꯍꯤꯡꯒꯣꯜꯗꯨꯕꯣ
ꯑꯩꯈꯣꯏꯒꯤ ꯍꯤꯡꯒꯣꯜ ꯍꯧꯖꯤꯛ ꯆꯨꯖꯥꯛ ꯊꯥꯔꯤ ꯆꯨꯖꯥꯛ ꯑꯗꯨꯗꯩꯗꯤ ꯁꯧꯒ꯭ꯔꯤ ꯈꯔ ꯄꯥꯜꯂꯤ ꯈꯥꯃꯦꯟ ꯄꯥꯜꯂꯤ ꯑꯗꯩ ꯃꯥꯏꯔꯦꯟ ꯃꯇꯝ- ꯃꯇꯝꯒꯤꯗꯅ ꯍꯋꯥꯏ ꯃꯇꯝ -ꯃꯇꯝꯗꯨꯒꯤ
ꯑꯗꯨꯅꯤ ꯌꯨꯝꯗ ꯊꯥꯕ ꯑꯩꯈꯣꯏ ꯌꯨꯝꯗꯒ ꯊꯥꯖꯕ ꯄꯣꯠ ꯑꯁꯤꯅꯕꯨ ꯑꯩꯈꯣꯏꯗꯤ ꯑꯩꯈꯣꯏꯁꯨ ꯍꯤꯡꯒꯣꯜꯕꯨꯗꯤ ꯀꯣꯏꯌꯦ
ꯎꯝ
ꯑꯩꯈꯣꯏꯒꯤ ꯌꯨꯝꯗ ꯊꯥꯍꯩꯔꯤꯗꯣ ꯑꯩꯅ ꯎꯔꯛꯄꯗꯨꯕꯨ ꯃꯣꯔꯣꯛ ꯑꯃ ꯊꯥꯍꯧꯔꯦ ꯃꯣꯔꯣꯛ ꯐꯩꯗꯣꯝ ꯑꯅꯤ ꯑꯍꯨꯝ ꯊꯥꯍꯧꯔꯦ
ꯎꯝ
ꯑꯦ ꯊꯕꯤ ꯌꯥꯍꯧꯔꯦ
ꯎꯝ
ꯑꯗꯤ ꯀꯩꯅꯣ ꯇꯣꯔꯣꯕꯣꯠ ꯌꯥꯍꯧꯔꯦ ꯁꯧꯒ꯭ꯔꯤ ꯍꯧꯍꯧꯋꯤ ꯑꯗꯒꯤ ꯍꯋꯥꯏ ꯑꯁꯥꯡ- ꯑꯁꯥꯡꯕ ꯀꯥꯡꯍꯧ ꯆꯥꯅꯕ ꯍꯋꯥꯏꯗꯣ ꯈꯪꯉꯤꯗꯅ
ꯎꯝ ꯄꯣꯡ ꯍꯋꯥꯏꯒ ꯌꯥꯏꯗꯥꯏꯅꯦ
ꯑꯗꯨ ꯑꯗꯨꯗꯨꯃ ꯇꯧꯍꯧꯋꯦ ꯑꯩꯈꯣꯏꯒꯤꯗꯤ ꯈꯨꯠꯁꯦꯝꯒꯤ ꯑꯣꯏꯕ ꯍꯥꯔꯒꯗꯤ ꯆꯥꯏꯗꯦꯗ ꯑꯩꯈꯣꯏꯒꯤ ꯑꯣꯛꯁꯨ ꯁꯟꯁꯨ ꯂꯩꯌꯦꯕ-
ꯎꯝ
ꯒꯤ ꯃꯣꯏꯒꯤ ꯃꯊꯤ ꯃꯌꯨꯡ ꯐꯥꯏꯗꯣꯔꯛꯄꯗꯣ ꯑꯩꯈꯣꯏ ꯀꯣꯝ- ꯀꯣꯝ ꯇꯧꯊꯣꯛꯑ ꯊꯝꯃꯦꯕ
ꯎꯝ ꯐꯩꯅꯦ
ꯈꯣꯏꯕ ꯇꯥꯜꯂꯒ ꯑꯩꯈꯣꯏꯒꯤ ꯑ ꯐꯣꯔꯁꯟꯁꯨ ꯂꯩꯔꯝꯃꯦꯕ ꯑꯗꯒꯤꯗꯤ ꯉꯔꯥꯡ ꯅꯍꯥꯜ ꯌꯣꯟꯊꯣꯛꯈꯤꯗ ꯉꯥꯏꯔꯤ ꯑꯩ ꯌꯨꯝꯆꯠꯂꯤꯀꯥꯟꯗ ꯌꯣꯟꯊꯣꯛꯑꯝꯃꯒ ꯀꯥꯔꯛꯄꯅꯦꯕ ꯑꯗꯨꯅ ꯀꯩꯅꯣ ꯇꯧꯕ ꯍꯥꯏꯇꯥꯔꯦ ꯃꯥꯅ ꯍꯦꯛ ꯑꯩꯈꯣꯏꯗꯤ ꯈꯣꯏꯅꯤꯡꯕ ꯃꯇꯝꯗ ꯈꯣꯏ ꯌꯥꯔꯦꯗ ꯌꯨꯝꯒꯤꯗ ꯍꯦꯛ ꯂꯩꯔꯃꯤꯅ ꯑꯗ ꯑꯩꯈꯣꯏ ꯕꯥꯀ ꯑꯩꯒ ꯇꯧꯔꯒ ꯆꯥꯏꯊꯣꯛꯁꯦ ꯍꯥꯔꯒꯅ ꯁꯠ ꯆꯥꯏꯊꯣꯛꯑꯦ꯫ ꯑꯗꯨꯒ ꯑꯩꯈꯣꯏ ꯕꯥꯅ ꯈꯣꯏꯔꯅꯤ ꯇꯧꯗꯨꯅ ꯍꯥꯏꯗꯤ ꯂꯩꯕꯥꯛ ꯂꯩꯍꯥꯎꯗꯣ ꯀꯥꯍꯜꯂꯦ ꯍꯥꯏ ꯃꯤꯗ꯫
ꯎꯝ ꯀꯥꯜꯂꯦ ꯀꯥꯜꯂꯦ ꯄꯩꯁꯥꯁꯨ ꯇꯤꯡꯗ꯭ꯔꯦꯗꯅ꯫
ꯇꯤꯡꯗꯦ ꯇꯤꯡꯗꯦ꯫
ꯑꯗꯨ ꯍꯥꯔ ꯅꯨꯡ ꯂꯩꯕ ꯑꯗꯨꯗꯤ ꯍꯛꯆꯥꯡ ꯁꯣꯛꯂꯛꯄꯩ ꯄꯩꯁꯥꯁꯨ ꯇꯤꯡꯕ꯫
ꯀꯔꯥꯏꯂꯩꯅꯣ
ꯎꯝ ꯑ ꯎꯝ ꯆꯥꯅ ꯈꯣꯠꯅꯕꯁꯨ ꯄꯨꯔꯥ ꯑꯍꯣꯡ ꯑꯍꯣꯡꯕ ꯑꯑꯣꯟꯕ ꯑꯃ ꯂꯥꯛꯑꯒ ꯃꯅꯤꯄꯨꯔꯗꯁꯨ ꯍꯧꯖꯤꯛ ꯃꯅꯤꯄꯨꯔꯗꯒꯤ ꯑꯗꯨꯝ ꯈꯤꯇꯪ ꯆꯠꯈꯠꯂꯒ ꯁꯍꯔꯒꯤ ꯏꯝꯐꯥꯜꯒꯤ ꯃꯉꯛ ꯃꯌꯣꯟꯗ ꯂꯩꯔꯒ ꯑꯌꯥꯝꯕ ꯆꯥꯛ ꯏꯁꯤꯡꯒ ꯊꯣꯡꯅꯗ꯭ꯔ ꯄꯣꯠꯅꯤꯗ꯫
ꯊꯣꯡꯅꯗ꯭ꯔꯦ ꯊꯣꯡꯅꯗ꯭ꯔꯦ ꯍꯥꯏꯗꯤ ꯆꯥꯎꯈꯠꯂꯛꯄꯒꯤ ꯃꯇꯨꯡ ꯏꯟꯅ ꯀꯣ꯫
ꯎꯝ ꯗꯦꯂꯤꯚꯔꯤ ꯇꯧꯕꯤꯔꯛꯑꯣ ꯑꯗꯩꯗꯤ ꯍꯥꯏꯐꯦꯠ ꯉꯁꯤꯗꯤ ꯔꯦꯁꯇꯨꯔꯦꯟꯗ ꯍꯣꯇꯦꯟꯗ ꯆꯠꯂꯒ ꯉꯁꯤ ꯗꯤꯟꯅꯔ ꯇꯧꯔꯁꯦ ꯂꯟꯁ ꯇꯧꯔꯖꯦꯅ ꯑꯌꯥꯕ ꯂꯣꯏ꯫ ꯇꯧꯅꯔꯦꯕ ꯍꯧꯖꯤꯛꯀꯥꯟꯗꯤ꯫
ꯎꯝ
ꯑꯪ ꯑꯁ ꯍꯧꯖꯤꯛ ꯂꯥꯏꯅꯁꯦ ꯃꯅꯤꯄꯨꯔꯗꯁꯨ ꯁꯥꯊꯤ ꯁꯥꯊꯤꯕ ꯂꯥꯏꯅꯥꯅꯦ ꯅꯥꯟꯅꯔꯤꯁꯦ꯫
ꯍꯣꯏ ꯃꯥꯅꯤ ꯂꯩꯅꯁꯦ ꯖꯥꯠ ꯖꯥꯠ ꯌꯥꯝ ꯅꯥꯔꯦ ꯍꯧꯖꯤꯛꯀꯥꯟꯗꯤꯀꯣ꯫
ꯑꯉꯥꯡ ꯆꯍꯤ ꯇꯔꯦꯠ ꯅꯤꯄꯥꯜ ꯃꯥꯄꯜ ꯁꯨꯔꯛꯄꯐꯧꯗ ꯁꯨꯒꯔ ꯂꯩꯔꯦꯌꯦ꯫
ꯁꯨꯒꯔ ꯂꯩꯔꯦꯑꯦ꯫
ꯎꯝ ꯁꯨꯒꯔ ꯂꯩꯕ ꯑꯗꯨꯃꯥꯏꯅ ꯇꯧꯕꯕꯨ ꯌꯥꯎꯋꯦꯕ꯫
ꯑꯣ ꯎꯝ ꯁꯤꯁꯦ ꯀꯩꯅꯣ ꯃꯥꯒꯤ ꯍꯦꯔꯤꯗꯤꯇꯤ ꯏꯕꯣꯂꯨꯁꯟꯒꯨꯝꯕꯀꯣ꯫ ꯍꯥꯏꯗꯤ ꯃꯄꯥ ꯃꯃꯥꯒꯤ ꯅꯠꯇ꯭ꯔꯁꯨ ꯁꯨꯒꯔꯁꯤ ꯁꯨꯃꯥꯏꯅ ꯇꯧꯋꯦ ꯍꯥꯏꯅꯦ ꯫ ꯑꯩꯅ ꯁꯨꯝ ꯇꯥꯕꯗ ꯎꯝ ꯅꯪꯒ ꯅꯪ ꯄꯣꯛꯏꯕ ꯅꯣꯏ ꯃꯥꯒ ꯅꯣꯏ ꯕꯥꯒꯁꯦ ꯁꯨꯒꯔꯗꯤ ꯂꯩꯇ꯭ꯔꯦꯗꯅ꯫ ꯅꯪꯉꯣꯟꯗꯅ ꯁꯨꯒꯔꯁꯦ ꯂꯩꯕ꯫
ꯑꯍꯟꯒꯑꯩ ꯗꯒꯤ ꯂꯧꯔꯛꯄ ꯑꯣꯏꯗꯣꯏꯔꯣ꯫
ꯑ ꯁꯤꯁꯦ ꯃꯃꯥꯡꯒꯤ ꯅꯣꯏ ꯃꯥꯑꯣꯏ ꯅꯣꯏ ꯕꯥꯑꯣꯏ ꯄꯣꯛꯄ ꯏꯄꯨꯍꯣꯏꯁꯦ꯫
ꯎꯝ
ꯑꯗꯨꯗꯒꯤ ꯃꯣꯏꯗꯒꯤ ꯃꯣꯏꯗ ꯁꯨꯒꯔ ꯂꯩꯔꯝꯃꯗꯤ ꯅꯣꯏꯗꯁꯨ ꯂꯩꯕꯒꯤ ꯆꯥꯟꯁ ꯂꯩ ꯒꯥꯏꯅ꯫ ꯑꯗꯨꯃꯥꯏꯅ ꯍꯥꯏꯒꯤꯕꯅꯤ ꯑꯗꯨꯃꯥꯏꯅꯒ ꯑꯩꯁꯨ ꯀꯩꯅꯣ ꯇꯧꯔꯝꯕꯅꯤꯗ ꯍꯥꯟꯅ ꯉꯥꯁꯤꯒꯤ ꯔꯤꯝꯁꯇꯣ ꯔꯤꯝꯁꯀꯤ ꯀꯩꯅꯣꯗ ꯇꯧꯔꯝ ꯃꯣꯏꯒꯤ ꯃꯦꯗꯤꯀꯦꯜ ꯗꯥꯏꯔꯦꯛꯇꯣꯔꯦꯠꯀꯤ ꯄꯨꯔꯥ ꯑꯣꯐꯤꯁꯁꯦ
ꯎꯝ
ꯑ ꯃꯣꯏ ꯗꯤꯁꯇ꯭ꯔꯤꯛ ꯗꯤꯁꯇ꯭ꯔꯤꯛꯀꯤ ꯍꯤꯗꯥꯛ ꯒꯨꯂꯤ ꯍꯣꯁꯄꯤꯇꯥꯜꯒꯤ ꯍꯤꯗꯥꯛ ꯒꯨꯂꯤ ꯄꯤꯗꯕꯒꯤ ꯏꯁꯇꯣꯔ ꯀꯦꯝꯗꯣ ꯑꯗꯨꯗ ꯃꯣꯏꯒꯤ ꯄꯣꯠꯆꯩꯗꯣ ꯍꯣꯟꯗꯣꯛ ꯍꯣꯟꯖꯤꯟ ꯑꯣꯏꯒꯦꯔꯥ ꯃꯣꯏꯒꯤꯗꯣ ꯑꯗꯨꯃꯥꯏꯅ ꯈ ꯈ ꯇꯧꯔꯝꯃꯦꯕ ꯄꯩꯁꯥ ꯈ ꯈ ꯊꯣꯛꯑꯝꯕꯅꯦꯕ ꯍꯧꯖꯤꯛꯇꯤ ꯀꯤꯝꯇ ꯇꯧꯗ꯭ꯔꯦꯗꯅ ꯅꯌꯨꯝꯗ ꯇꯨꯝꯃ ꯆꯥꯔꯒ ꯑꯗꯨꯝ ꯍꯦꯛ ꯂꯩꯌꯦ ꯀꯩꯅꯣ ꯇꯧꯋꯤꯗ ꯍꯥꯏꯗꯤ ꯊꯕꯛ ꯏꯟꯒꯥꯡꯗꯣ ꯇꯧꯕꯗꯨ ꯅꯨꯡꯉꯥꯏꯇꯗꯅ